ꯍꯜꯂꯣ ꯆꯦ ꯇꯥꯔꯕꯣ
ꯇꯥꯏꯌꯦ
ꯎꯝ ꯆꯥꯛ ꯆꯥꯔꯕꯣ ꯆꯦ
ꯆꯥꯛ ꯆꯥꯗ꯭ꯔꯤ ꯍꯦꯟꯖꯥꯡꯗꯤ ꯂꯣꯏꯔꯦ ꯑꯩꯈꯣꯏ ꯃꯥ ꯆꯪꯉꯛꯄ ꯉꯥꯏꯔꯤꯌꯦ ꯊꯦꯡ ꯊꯦꯡ ꯆꯪꯉꯛꯑꯦ ꯄꯨꯡ ꯉꯍꯥꯛ ꯂꯩꯔꯕꯨꯗꯤ ꯆꯪꯉꯛꯑꯅꯤ
ꯆꯤꯆꯦꯒꯤ ꯏꯃꯥ ꯍꯜꯂꯛꯇ꯭ꯔꯤꯕꯣ
ꯍꯜꯂꯛꯇ꯭ꯔꯤꯌꯦ
ꯎꯝ ꯑꯗꯨ ꯌꯨꯝꯗ ꯃꯊꯣꯟꯗ ꯂꯩꯔꯤꯔꯣ
ꯂꯩꯇꯦ ꯈꯣꯏ ꯗꯥꯁꯨ ꯂꯩꯌꯦ
ꯎꯝ
ꯈꯣꯏ ꯗꯥꯒ ꯑꯩꯒ ꯂꯩ
ꯑꯩꯗꯤ ꯃꯊꯣꯟ ꯂꯩꯕꯁꯦ ꯌꯥꯝ ꯀꯤ ꯇꯜꯂꯦ
ꯍ
ꯌꯨꯝꯗꯒ ꯁꯨꯝ ꯅꯨꯃꯤꯗꯥꯡꯗꯒ ꯑꯩ ꯃꯊꯣꯟꯗꯒ ꯂꯩꯍꯧꯕꯗꯣ
ꯎꯝ
ꯑꯗꯨꯒꯨꯝꯕꯁꯦ ꯌꯥꯝ ꯇꯜꯂꯦꯕ ꯀꯤꯖꯩꯕ ꯌꯥꯝ
ꯍꯣꯏ ꯗꯨꯕꯨꯗꯤ
ꯀꯔꯤꯝꯇꯕꯨꯗꯤ ꯇꯧ ꯀ ꯍꯥꯏꯗꯤ ꯀꯔꯤꯝꯇꯕꯨꯗꯤ ꯇꯧꯗꯧ ꯅꯠꯇꯕꯗꯣ ꯑꯗꯨꯑꯣꯏꯁꯨ ꯍꯩꯅꯗꯕꯗꯣ ꯏꯁꯥꯗ
ꯏꯆꯤꯛ ꯆꯤꯛꯄꯅꯤꯅ
ꯑꯥ
ꯊꯕꯛ ꯇꯧꯔꯃꯤꯔꯥ ꯑꯗꯨꯈꯣꯡ ꯏꯗ
ꯑꯃꯛ ꯈꯣꯡꯉꯦ ꯇꯨ ꯍꯥꯏꯁꯦ
ꯃꯩ ꯂꯥꯛꯄꯣ ꯅꯣꯏꯗꯤ
ꯁꯤꯍꯣꯏꯁꯨ ꯂꯥꯛꯇꯕ꯭ꯔꯣ ꯑꯩꯈꯣꯏꯁꯨ ꯂꯥꯛꯇꯤꯌꯦ
ꯗꯦ
ꯑꯩꯈꯣꯏꯗꯤ ꯉꯁꯥꯏꯆꯦꯕꯥꯅꯤꯋꯥꯏ ꯁꯥꯟꯅꯔꯝꯕꯗꯣ
ꯑ
ꯑꯗꯨꯗꯤꯩ ꯃꯨꯠꯈ꯭ꯔꯦ ꯑꯗꯨꯝ ꯑꯗꯨꯗꯩ ꯍꯧꯖꯤꯛꯐꯥꯎ ꯂꯥꯛꯇꯔꯤ
ꯑꯩꯈꯣꯏ ꯍꯧꯖꯤꯛꯇ ꯃꯨꯠꯈ꯭ꯔꯦ ꯉꯁꯥꯏꯈꯩ ꯂꯥꯛꯑꯝꯕꯅꯤ
ꯎꯝ
ꯀꯔꯤ ꯇꯧꯔꯕꯅꯣ ꯈꯪꯗꯦ ꯅꯨꯡꯉꯥꯏꯇꯦ ꯃꯅꯤꯄꯨꯔꯒꯤ ꯃꯩꯁꯤ ꯗꯤꯕ
ꯅꯨꯡꯁꯤꯠ ꯁꯤꯠꯂꯦ ꯌꯥꯎꯅꯤ ꯅꯣꯡ ꯃꯪꯉ‌ꯦ ꯌꯥꯎꯅꯤ
ꯅꯣꯡ ꯑꯃ ꯅꯨꯡꯁꯤꯠ ꯁꯤꯠꯂꯒ ꯅꯣꯡ ꯈꯤꯇꯪ ꯈꯣꯡꯉꯛꯄꯒꯤ ꯃꯌꯨꯝꯗ ꯆꯦꯜꯂ ꯃꯩ ꯂꯥꯛꯏꯕ꯭ꯔꯥ ꯌꯦꯡꯕꯗꯣ
ꯑꯗꯨꯏ ꯐꯤꯚꯝꯗ‌ꯣ ꯇꯥꯔꯛꯇꯣꯔ
ꯇꯥꯔꯃꯦ
ꯆꯥꯛ ꯆꯥꯔꯝꯗꯥꯏ ꯆꯥꯔꯝꯗꯥꯏ ꯈꯨꯗꯤꯡꯒꯤꯅꯦ ꯍꯥꯏꯕ ꯑꯗꯨꯝ ꯃꯨꯠꯂꯤꯁꯦ
ꯇꯧꯔꯤꯅꯦ ꯑꯩꯈꯣꯏꯁꯨ ꯉꯁꯥꯏ ꯑꯌꯨ ꯑꯩꯈꯣꯏꯗꯤ ꯆꯥꯛꯈꯨꯝꯗꯣ ꯈꯔ ꯃꯝꯃ‌ꯦꯕ ꯊꯣꯡꯅꯥꯎꯗꯣ ꯆꯥꯎꯅ ꯐꯥꯠꯇꯕꯒꯤ ꯄꯤꯛꯅ ꯐꯥꯠꯈꯤꯕꯒꯤ ꯑꯗꯨꯒꯤ ꯃꯩꯗꯣ ꯆꯥꯛ ꯆꯥꯔꯤꯉꯩꯗ ꯁꯨꯡꯂꯥꯛ ꯂꯥꯛꯇ꯭ꯔꯦ ꯑꯗꯨꯒ ꯆꯥꯛ ꯍꯦꯛ ꯇꯣꯛꯄꯒ ꯃꯩ ꯂꯥꯛꯑꯦ ꯅꯨꯡꯁꯤꯕꯅ
ꯐꯖꯗ꯭ꯔ‌ꯦꯍ‌ꯦ ꯉꯔꯥꯡꯖꯨ ꯃꯨꯠꯂꯤꯅꯦ ꯍꯥꯏꯕ ꯃꯩꯁꯦ ꯆꯥꯛ ꯆꯥꯔꯝꯗꯥꯏꯗ
ꯈꯪꯗ‌ꯦꯗ ꯃꯩ ꯂꯥꯛꯇꯕꯁꯦ ꯅꯨꯡꯗꯥꯡꯗꯅ ꯑꯃꯨꯛꯀ ꯍꯦꯜꯂꯤ ꯅꯨꯡꯉꯥꯏꯇꯕ ꯅꯨꯡꯗꯥꯡꯗ ꯂꯥꯛꯇꯕꯗꯁ‌ꯦ ꯑꯃ ꯇꯧꯕꯝ ꯆꯥꯐꯝ ꯈꯪꯗꯕꯤꯁꯨ ꯇꯧꯋꯦ ꯍꯥꯏꯕ
ꯍꯣꯏ ꯑꯩꯌꯨꯛ ꯅꯨꯡꯊꯤꯟꯗ ꯃꯨꯠꯄꯗꯤ ꯈꯔ ꯐꯩꯕ ꯑꯗꯨꯒ ꯅꯨꯃꯤꯗꯥꯡꯗ ꯃꯨꯠꯄꯁꯤꯗꯤ ꯍꯜꯂꯣ ꯆꯦ
ꯃꯨꯊꯠꯅꯤ
ꯑꯩ ꯇꯥꯗ꯭ꯔꯕ꯭ꯔꯥꯅ ꯀꯣꯕꯤ ꯁꯥꯛ ꯀꯣꯕꯤ ꯁꯥꯛꯇꯣ ꯈꯛꯇꯪ ꯇꯧꯔ ꯇꯣꯛꯑꯕ‌ꯣ ꯑꯇꯣꯞꯄ ꯑꯆꯝꯕ ꯑꯦꯟꯖꯥꯡ ꯑꯝꯇ ꯊꯣꯡꯗ꯭ꯔꯕꯣ ꯅ‌ꯦꯋꯥꯥꯛ ꯅꯨꯡꯉꯥꯏꯇꯦ
ꯗꯤ ꯑꯣꯏ
ꯍꯜꯂ‌ꯣ ꯆ‌ꯦ ꯆꯦ ꯇꯥꯕ꯭ꯔꯣ ꯍꯜꯂꯣ ꯍꯜꯂꯣꯆꯦ ꯏꯆꯦ ꯃꯥ ꯍꯥꯔ‌ꯣ ꯆꯦ ꯇꯥꯕ꯭ꯔꯣ
ꯇꯥꯗꯕ꯭ꯔ‌ꯣ